ꯏꯊꯟ ꯉꯥꯡꯉꯒ ꯂꯩꯕ ꯇꯥꯕ꯭ꯔꯣ
ꯑꯣ ꯑꯩꯁꯨꯅꯦ ꯋꯥꯔꯤꯗ ꯂꯤꯔꯒ ꯂꯩꯕꯅꯦ
ꯍꯧꯖꯤꯛꯀꯤꯗꯣ ꯑꯩꯅ ꯇꯨꯝꯕ ꯌꯥꯗꯕꯗꯣ ꯍꯥꯏꯔꯛꯀꯦꯕ
ꯑꯥ
ꯇꯨꯝꯕ ꯌꯥꯃꯟꯗꯕꯒꯤꯀꯣ
ꯎꯝ
ꯑꯩꯗꯤ ꯇꯨꯝꯕ ꯌꯥꯗ꯭ꯔꯦ ꯏꯠꯆꯦꯗꯤ ꯌꯥꯝ ꯇꯨꯝꯅꯤꯡꯉꯦꯕ
ꯑꯥ
ꯑꯩꯅ ꯆꯥꯛ ꯆꯥꯔ ꯆꯥꯛ ꯊꯣꯡꯒ ꯀꯩꯅꯣ ꯀꯥꯝꯃ ꯀꯔꯤ ꯀꯔꯤ ꯑꯩ ꯆꯝꯐꯨꯠ ꯊꯣꯡꯉ ꯀꯔꯤ ꯀꯔꯤ ꯀꯥꯝꯃꯁꯨ ꯇꯥꯗꯦ ꯅꯪ ꯆꯝꯐꯨꯠ ꯊꯣꯡꯈ꯭ꯔꯕꯣ ꯀꯥꯝꯈ꯭ꯔꯕꯣ ꯍꯥꯏꯔ ꯂꯩꯌꯦ ꯀꯔꯝꯃꯥꯏꯅ ꯇꯧꯕꯅꯣ ꯈꯪꯗꯦ
ꯇꯨꯝꯅꯤꯡꯉꯗꯤꯌꯦ ꯑꯗꯨꯝ ꯇꯨꯝꯕꯅꯤꯅ ꯑꯩꯁꯨ ꯑꯗꯨꯝ ꯇꯧꯕꯅꯦ ꯕꯣꯔꯗꯤꯡꯗ ꯂꯩꯕꯗꯤ ꯍꯥꯏꯗꯤ ꯑꯌꯨꯛ ꯉꯟꯇꯥꯗ ꯑꯦꯛꯁꯔꯁꯥꯏꯁꯀꯨꯝꯕ ꯇꯧꯋꯤꯅꯀꯣ
ꯑꯥꯔ
ꯑꯗꯨꯒꯨꯝꯕꯗꯣ ꯑꯩꯗꯤꯗꯤ ꯑꯗꯨꯝ ꯇꯨꯝꯔꯒ ꯂꯩꯕꯅꯦ ꯑꯩꯒꯤ ꯐꯃꯨꯡꯗ ꯆꯠꯇꯦ ꯑꯩꯗꯤ
ꯑꯁ ꯀꯃꯥꯏꯅ ꯇꯧꯕ ꯅꯪꯗꯤ ꯀꯃꯥꯏꯅ ꯂꯣꯠꯂꯤꯕ
ꯇꯣꯏꯂꯦꯠꯇ ꯑꯃꯨꯛꯀ ꯂꯣꯏꯔꯅꯤ ꯑꯃꯨꯛꯀ ꯃꯣꯏ ꯆꯠꯂꯗꯤ ꯑꯃꯨꯛꯀ ꯊꯣꯛꯑꯒ ꯇꯨꯝꯕꯅꯦ ꯑꯩꯗꯤ
ꯈꯪꯗꯦ ꯌꯥꯎꯗꯦ ꯍꯥꯏꯗꯣ
ꯈꯪꯗꯦ ꯑꯗꯣ ꯋꯥꯔꯗꯦꯟ ꯊꯣꯛꯑꯅꯤ ꯍꯥꯏꯕ ꯅꯨꯃꯤꯠꯇꯗꯤ ꯑꯗꯨꯝ ꯊꯣꯛꯑꯒ ꯂꯦꯞꯔꯒ ꯂꯩꯕꯅꯤꯗ ꯇꯧꯁꯨ ꯇꯧꯗꯦ
ꯑꯗꯨꯒ ꯑꯩꯗꯤ ꯇꯨꯝꯅꯤꯡꯗꯕ ꯆꯥꯡꯁꯦ ꯏꯆꯦꯅ ꯏꯆꯦ ꯑꯩꯈꯣꯏꯅꯤ ꯄꯨꯡ ꯑꯅꯤꯗꯒꯨꯝꯕ ꯇꯨꯝꯃꯅꯤꯅ
ꯎꯝ
ꯇꯨꯝꯃꯅꯤ ꯃꯥ ꯀꯩꯅꯣ ꯇꯧ ꯇꯧꯕ ꯍꯧꯔꯅꯤꯀꯣ ꯑꯩꯉꯣꯟꯗ ꯑꯩꯗꯤ ꯄꯨꯡ ꯇꯔꯨꯛꯇ ꯑꯗꯨꯝ ꯍꯧꯒꯠꯇ꯭ꯔꯥ ꯇꯨꯝꯃꯣ ꯇꯨꯝꯃꯣꯅꯦ ꯀꯔꯤꯔꯣ ꯂꯥꯡꯒꯅꯨ ꯍꯥꯏ
ꯍꯥꯏꯗꯤ ꯇꯨꯝꯃꯥꯏ ꯀꯣꯛ ꯉꯥꯎꯔꯛꯑꯦꯕ ꯈꯪꯉꯕ ꯌꯥꯝ ꯊꯨꯝꯈ꯭ꯔꯗꯤ ꯑꯩ ꯏꯆꯦ ꯑꯩ ꯇꯨꯝꯕ ꯌꯥꯗꯧ ꯃꯥꯟ ꯇꯧꯗꯣꯏꯅꯣ ꯍꯥꯏꯕ ꯇꯨꯝꯕ ꯌꯥꯗꯕꯁꯦ ꯀꯃꯥꯏꯅ ꯇꯧꯗꯣꯏꯅꯣꯕ ꯀꯣ ꯑꯗꯨ ꯃꯥꯅ ꯈꯪꯗꯦ ꯇꯨꯝꯃꯣ ꯇꯨꯝꯅꯤꯡꯉꯥꯏ ꯇꯧꯑꯣ ꯅꯪꯗꯤ ꯇꯨꯝꯕ ꯌꯥꯝ ꯋꯥꯠꯂꯦ ꯍꯥꯏꯌꯦꯕ ꯑꯩꯉꯣꯟꯗ
ꯎꯝ
ꯍꯥꯏꯗꯤ ꯑꯩ ꯋꯥ ꯌꯥꯝ ꯋꯥꯠ ꯑꯩ ꯌꯥꯝ ꯋꯥꯠꯇꯕꯗꯤ ꯅꯠꯇꯦꯗ ꯇꯨꯝꯃꯦꯗ ꯍꯥꯏꯔꯦ ꯅꯍꯥꯟꯁꯨ ꯑꯩꯈꯣꯏꯅꯤꯅ ꯁꯥꯕꯒꯤ ꯇꯨꯝꯕ ꯌꯥꯗꯦ ꯍꯥꯏꯕ ꯅꯨꯃꯤꯠꯇꯣ
ꯎꯝ
ꯄꯨꯡ ꯑꯍꯨꯝꯗ ꯇꯨꯝꯃꯒ ꯌꯦꯡꯉꯤꯅꯦ ꯄꯨꯡ ꯇꯔꯨꯛꯇ ꯍꯧꯒꯠꯂꯤꯗꯣ ꯈꯜꯂꯣ ꯅꯪꯖꯨ
ꯑꯁ ꯑꯩꯗꯤ ꯉꯝꯔꯣꯏꯀꯣ
ꯑꯩꯒꯤ ꯃꯤꯠꯁꯦ ꯀꯩꯅꯣ ꯇꯧꯋꯦ ꯍꯧꯖꯤꯛꯀꯥꯟꯗꯤ ꯈꯪꯗꯦ ꯑꯩ ꯑꯗꯨꯝ ꯊꯕꯛꯁꯨ ꯇꯧꯗꯦꯅ ꯋꯥꯛ ꯅꯨꯡꯉꯥꯏꯅ ꯂꯩꯌꯦꯅ ꯑꯗꯨꯒꯤꯁꯨ ꯑꯣꯏꯔꯝꯅꯦꯕ ꯋꯥꯕ ꯂꯩꯇꯦꯕ ꯑꯗꯨꯝ ꯆꯥꯛ ꯏꯟꯁꯥꯡ ꯊꯣꯡꯉꯦ ꯆꯥꯔꯦ ꯇꯨꯝꯃꯦ ꯂꯣꯏꯔꯦꯕ
ꯑꯩꯗꯤ ꯅꯨꯡꯊꯤꯜꯗꯁꯨ ꯇꯨꯝꯕꯅꯦ ꯑꯩꯗꯤ ꯇꯨꯝꯗ꯭ꯔꯗꯤ ꯌꯥꯗꯦꯕ ꯇꯨꯝꯅꯤꯡꯕꯅ
ꯅꯨꯡꯊꯤꯟꯗꯗꯤ ꯇꯨꯝꯗꯦ ꯀꯩꯅꯣ ꯇꯧꯋꯦ ꯅꯨꯡꯊꯤꯟꯗ ꯇꯨꯝꯗꯕꯤꯗ ꯀꯩꯅꯣ ꯇꯧꯋꯦꯕ ꯑꯝ ꯐꯖ ꯐꯖꯕ ꯀꯩꯅꯣ ꯀꯩꯅꯣꯝꯃ ꯌꯦꯡꯉꯅꯤꯀꯣ ꯂꯩ ꯑꯣꯏꯔꯁꯨ ꯑꯩꯅ ꯍꯥꯏꯗ꯭ꯔꯣ ꯑꯥ ꯍꯨꯏꯒꯨꯝꯕ ꯍꯧꯗꯣꯡꯒꯨꯝꯕ ꯁꯨꯃꯥꯡꯗ ꯊꯣꯛ ꯄꯥ ꯑꯩꯒꯤ ꯃꯃꯥꯡ ꯊꯣꯛꯄꯒꯨꯝꯕꯁꯦ ꯌꯦꯡꯉꯒ ꯏꯆꯦꯅ ꯃꯥ ꯊꯕꯛ ꯆꯠꯂꯒ ꯍꯜꯂꯛꯑꯥꯒ ꯅꯪ ꯑꯁꯤꯃꯨꯛ ꯊꯥ ꯑꯃ ꯍꯦꯟꯅ ꯑꯁꯤꯗ ꯂꯦꯜꯂꯤ ꯁꯦ ꯅꯪ ꯀꯔꯝ ꯍꯥꯏꯅ ꯂꯦꯟꯕ꯭ꯔꯥ ꯍꯪꯕꯅꯦꯕ ꯑꯩꯉꯣꯟꯗ ꯈꯪꯗꯦ ꯅꯣꯡꯃꯅ ꯑꯥ ꯅꯣꯡꯃꯅ ꯀꯩꯅꯣ ꯊꯣꯡꯅꯥꯎꯗ ꯑꯣ ꯍꯨꯏ ꯂꯥꯛꯑꯥꯅꯤ ꯑꯩ ꯌꯦꯡ ꯊꯣꯛꯑꯥꯅꯤꯀꯣ ꯃꯣꯏꯁꯦ ꯗꯣ ꯍꯨꯏꯗꯣ ꯃꯥꯒꯤ ꯈꯨꯠꯇꯣ ꯍꯦꯛꯇ ꯑꯩꯉꯣꯟꯗ ꯇꯤꯡꯊꯣꯔꯛꯑꯦꯕꯀꯣ ꯑꯗꯨꯒꯤ ꯍꯨꯏꯗꯤ ꯑꯩꯈꯣꯏ ꯅꯨꯄꯤ ꯄꯤꯖꯅꯤꯡꯉꯥꯏꯁꯨ ꯎꯄꯥꯏ ꯂꯩꯇꯦꯅ ꯑꯗꯨ ꯌꯦꯡꯕ ꯑꯗꯨꯒ ꯅꯣꯡꯃꯅ ꯍꯥ ꯀꯩ ꯀꯩꯅꯣ ꯑꯗꯨꯝ ꯌꯦꯡꯕ ꯑꯗꯨꯃꯥꯏꯅ ꯇꯧꯋꯦꯕ ꯅꯍꯥꯟꯁꯨ ꯍꯧꯗꯣꯡ ꯑꯅꯤꯗꯣ
ꯑꯥ
ꯌꯥꯝ ꯅꯨꯡꯁꯤꯅꯔ ꯂꯩꯕ ꯋꯥꯅꯤꯗ ꯌꯥꯝ ꯑꯗꯨꯅ ꯌꯦꯡꯕ ꯅꯨꯡꯉꯥꯏ
ꯅꯪꯕꯨ ꯍꯨꯏ ꯍꯨꯏꯗꯤ ꯆꯥꯕ꯭ꯔꯣ
ꯆꯥꯗꯦꯗ
ꯁꯦꯁ ꯑꯩꯗꯤ ꯆꯥꯕꯅꯦ ꯍꯨꯏꯒꯨꯝꯕꯗꯤ
ꯒꯨꯝꯕꯗꯤ ꯑꯩꯗꯤ ꯆꯥꯗꯦ ꯑꯩꯗꯤ ꯑꯩꯅ ꯈ꯭ꯋꯥꯏꯗꯒꯤ ꯄꯥꯝꯕꯗꯤ ꯑꯣꯛꯁꯥꯅꯤꯗ
ꯑꯣ ꯀꯔꯤꯒꯤ ꯍꯨꯏꯒꯨꯝꯕ ꯄꯥꯝꯗꯕ꯭ꯔꯣ
ꯅꯠꯇꯦ ꯑꯁꯤ ꯁꯤꯒꯤꯅꯤ ꯍꯥꯏꯕꯗꯤ ꯅꯠꯇꯦꯕ ꯍꯥꯏꯗꯤ ꯏꯁꯥꯅ ꯌꯥꯝ ꯄꯥꯝꯅ ꯄꯥꯝꯕ ꯊꯣꯛꯇꯕꯗꯨ
ꯑꯣ
ꯏꯁꯥꯅ ꯏꯁꯥꯅ ꯄꯥꯝꯃꯗꯤ ꯈꯔ ꯀꯩꯅꯣꯝꯃ ꯈꯟꯕ ꯌꯥꯕ ꯑꯗꯨ ꯄꯥꯝꯕ ꯊꯣꯛꯇꯕꯅꯤꯅ ꯀꯩꯗꯧꯔꯨꯒꯤ ꯅꯠꯇ꯭ꯔꯥ ꯍꯥꯏꯗꯤ ꯏꯁꯥ ꯃꯅꯨꯡꯗꯒꯤ ꯆꯥꯅꯤꯡꯕ ꯈꯨꯠ ꯄ ꯐꯥꯎꯔꯗꯤ ꯀꯩꯅꯣꯝꯃ ꯈꯟꯅꯕ ꯌꯥꯏ
ꯎꯝ ꯑꯗꯣ ꯍꯣꯏꯒꯨꯝꯕꯁꯦ ꯃꯤ ꯆꯥꯗꯕ ꯌꯥꯝ ꯂꯩꯗ ꯆꯠꯅꯤꯡꯗꯦ ꯑꯗꯨꯃꯥꯏꯅ
ꯅ ꯑꯩꯗꯤ ꯑꯦ ꯍꯨꯢ ꯃꯥꯜꯂꯦ ꯍꯨꯢ ꯍꯣꯏ ꯑꯩꯒꯤ ꯅꯨꯡꯁꯤꯕꯒꯤ ꯈꯣꯠꯄꯒꯤꯗꯤ ꯈꯟꯗꯦꯕꯀꯣ ꯍꯥꯏꯗꯤ ꯊꯥꯏꯅꯗꯒꯤ ꯑꯩꯅ ꯆꯥꯔꯛꯇꯕ ꯍꯥꯏꯁꯤꯔꯥ
ꯑꯣ
ꯍꯥꯏꯗꯤ ꯊꯣꯡꯉꯁꯨ ꯑꯩꯉꯣꯟꯗ ꯀꯩꯅꯣꯝꯃ ꯈꯟ ꯑꯇꯤꯟ ꯀꯩꯅꯣꯗꯤ ꯈꯪꯗꯦ ꯑꯗꯨꯝ ꯄꯥꯝꯗꯕ ꯑꯃ ꯐꯥꯎꯋꯦꯕ
ꯑꯣ ꯅꯣꯢꯗꯤ
ꯑꯗꯨ ꯅꯪ ꯅꯣꯏꯅ ꯑꯗꯨꯒꯨꯝꯕ ꯆꯥꯔꯒ ꯑꯩꯒꯤ ꯁꯧꯒ꯭ꯔꯤ ꯊꯣꯡꯕꯤꯔꯗꯤ ꯑꯩ ꯑꯗꯨꯝ ꯇꯦꯡꯀꯣꯠ ꯑꯃ ꯆꯥꯔꯦ ꯅꯣꯏꯗꯤ ꯍꯦꯟꯅ
ꯏꯃꯥ ꯏꯃꯥꯁꯨ ꯍꯨꯏ ꯆꯥꯕ ꯌꯥꯗꯦꯕ ꯃꯥ ꯃꯥ ꯆꯥꯔꯗꯤ ꯑꯃꯨꯛꯀ ꯑꯣꯛꯊꯣꯛꯅꯤꯕ ꯑꯗꯣ ꯑꯩꯈꯣꯏ ꯕꯕꯥ ꯂꯩꯕ ꯀꯥꯟꯗ ꯑꯩꯈꯣꯏ ꯕꯥꯕꯥꯒ ꯑꯗꯨꯝ ꯆꯥꯕꯅꯦ ꯑꯩꯈꯣꯏ ꯑꯅꯤ
ꯑꯁ ꯅꯣꯏ ꯕꯥꯁꯨ ꯌꯥꯝ ꯅꯨꯡꯁꯤꯌꯦ ꯑꯁ ꯅꯣꯏ ꯃꯥꯅ ꯑꯩꯈꯣꯏꯗ ꯑꯩꯈꯣꯏꯅ ꯀꯩꯅꯣ ꯅꯨꯡꯗꯥꯡꯗ ꯀꯩꯅꯣ ꯑꯩꯈꯣꯏꯗꯨ ꯀꯃꯥꯏ ꯇꯧꯕꯅꯣ ꯑꯉꯥꯡ ꯑꯣꯏꯕꯤꯒꯤ ꯈꯔ ꯈꯠꯄ ꯂꯥꯡꯕ ꯇꯧꯕꯒꯤꯅꯦꯕ
ꯑꯥ
ꯑꯥ ꯅꯨꯡꯁꯤꯗ꯭ꯔꯥ ꯍꯥꯏꯕ
ꯅꯨꯡꯁꯤꯌꯦ
ꯑꯩꯗꯤꯀꯣ ꯅꯤꯡꯗꯤ ꯅꯤꯡꯁꯤꯡꯉꯦꯕ ꯑꯗꯨꯕꯨ ꯐꯖꯅ ꯅꯤꯡꯁꯤꯡꯕ ꯉꯝꯕꯗꯤ ꯂꯩꯇ꯭ꯔꯦꯕ ꯏꯁꯥꯗ ꯅꯪꯗꯤ
ꯑꯥ ꯑꯗꯣ ꯑꯩꯈꯣꯏ ꯏꯁꯤꯡ ꯊꯛꯅꯤꯡꯉꯦ ꯑꯗꯨꯃꯥꯏꯅꯁꯨ
ꯑꯁꯨ ꯇꯧꯕꯒꯨꯝ ꯏꯁꯤꯡ ꯊꯛꯅꯤꯡꯉꯦ ꯇꯧꯕ ꯃꯥꯜꯂꯦ ꯑꯗꯨꯒ ꯈꯪꯕ꯭ꯔꯥ ꯑꯩꯈꯣꯏꯅ ꯄꯨꯔꯛꯄ ꯑꯥ ꯃꯤꯡ ꯐꯣꯟꯗꯨꯁꯨ ꯇꯧꯐꯝ ꯂꯩꯗꯕꯤꯒꯤ ꯀꯩꯅꯣ ꯐꯠꯇꯕꯒꯤ ꯅꯣꯏꯒꯤ ꯀꯩꯅꯣ ꯃꯃꯥꯡꯗ ꯊꯝꯕꯗꯣ
ꯑꯥꯎ
ꯌꯥꯝ ꯅꯣꯡꯅꯤꯡꯗ꯭ꯔꯥ ꯍꯥꯏꯕ
ꯑꯗꯣ ꯑꯗꯨꯒꯤ ꯐꯣꯟꯗ ꯑꯩ
ꯑꯩꯈꯣꯏꯅ ꯐꯣꯇꯣ ꯀꯥꯞꯄꯗꯣ ꯅꯨꯡꯁꯤꯗ꯭ꯔꯣ ꯑꯁ ꯌꯥꯝ ꯅꯨꯡꯁꯤꯌꯦ ꯚꯥꯏ
ꯑꯩꯈꯣꯏ
ꯅꯪꯒꯤ ꯐꯨꯔꯤꯠꯇꯣ ꯑꯗꯨ ꯀꯂ꯭ꯔꯗꯣ ꯀꯩꯅꯣꯝꯃ ꯂꯩꯕꯅꯦ ꯑꯥ ꯑꯗꯨ ꯅꯠꯇꯦꯍꯦ ꯀꯩꯅꯣꯅꯦ ꯏꯁꯤꯡꯒꯤ ꯃꯆꯨꯅꯦ ꯅꯪꯒꯤꯗꯣ
ꯑꯣ ꯑꯗꯣ ꯑꯩꯈꯣꯏ ꯎ ꯀꯩꯅꯣꯗ ꯆꯠꯄꯗꯣ ꯄꯤꯂꯔ ꯌꯦꯡꯕ ꯆꯠꯕꯗꯣ ꯔꯦꯜꯋꯦꯒꯤ ꯄꯤꯂꯔ ꯑꯗꯨꯒꯤ ꯑꯗꯨꯒꯤ ꯐꯣꯇꯣꯗꯣ ꯑꯩꯉꯣꯟꯗ ꯂꯩꯕꯅꯦ ꯀꯤꯕꯦꯠꯇ ꯇꯧꯔꯤꯕ ꯇꯧ ꯀꯥꯞꯄꯤꯕꯗꯣ
ꯍꯣꯏꯅꯦ
ꯑꯗꯨꯁꯨ ꯅꯨꯡꯁꯤꯗ
ꯍꯣꯏ ꯑꯗꯨꯒꯤꯅꯤ ꯑꯩꯅ ꯅꯣꯏ ꯍꯥꯏꯕꯗꯤ ꯅꯣꯏ ꯈꯨꯟꯗꯁꯨ ꯀꯥꯎꯕ ꯉꯝꯗꯕ ꯈꯔ ꯂꯩꯍꯧꯔꯦꯕ ꯍꯥꯏꯕꯗꯤ ꯅꯪ ꯃꯤ ꯆꯠꯂꯒ ꯋꯥꯏ ꯀꯥꯏꯅ ꯍꯩꯄꯥ ꯈꯔ ꯁꯥꯖꯤꯜꯂꯒ ꯀꯣ
ꯎꯝ
ꯑꯗꯨꯒꯤꯅꯤ ꯑꯩꯅ ꯅꯣꯏ ꯈꯨꯟꯒꯤ ꯃꯊꯛꯀꯤ ꯌꯨꯝꯗꯣ ꯀꯃꯥꯏꯅ ꯇꯧꯔ ꯂꯩꯕ꯭ꯔꯥ ꯀꯥꯏꯅ ꯍꯪꯉꯤꯗꯣ
ꯑꯗꯣ ꯃꯥꯗꯣ ꯃꯄꯥꯟꯗ ꯊꯕꯛ ꯁꯨꯅꯤꯡꯉꯥꯏ ꯆꯠꯄ ꯃꯥꯜꯂꯦ ꯑꯩ ꯈꯪꯗꯦ ꯎ
ꯅꯨꯡꯁꯤꯌꯦꯅꯦ
ꯅꯨꯡꯁꯤꯌꯦ ꯑꯩꯈꯣꯏ ꯑꯁ ꯄꯤꯂꯔ ꯌꯦꯡꯕ ꯆꯠꯄꯗꯨꯁꯨ ꯅꯨꯡꯁꯤꯌꯦ ꯑꯗꯨꯒꯤ ꯐꯣꯇꯣꯗꯣ ꯂꯩ ꯂꯩꯕꯅꯦ ꯑꯩꯉꯣꯟꯗ
ꯑꯩꯉꯣꯟꯗ ꯑꯩꯗꯤ ꯊꯥꯏꯅꯒꯤ ꯐꯣꯇꯣꯁꯤꯡꯁꯦ ꯎꯔꯒ ꯁꯛꯇꯣ ꯀꯩꯅꯣ ꯈꯨꯊꯤꯗꯣ ꯇ꯭ꯔꯤꯛ ꯃꯨꯔꯒ ꯑꯩꯅ ꯏꯆꯦꯈꯣꯏꯗ ꯑꯁꯤꯁꯦ ꯑꯩꯅꯦ ꯍꯥꯢꯅ ꯌꯦꯡꯍꯜꯂꯦꯕ ꯑꯦꯁ ꯅꯪꯗꯤ ꯊꯥꯏꯅꯗꯩ ꯉꯧꯔꯛꯢꯁꯤꯗꯤ ꯑꯩꯗꯤ ꯌꯦꯡꯉꯨꯅꯦ ꯁꯝꯗꯨꯒ ꯁꯝꯗꯣ ꯈꯔ ꯈꯣꯏꯖꯤꯜꯂꯦ
ꯑꯗꯨ ꯃꯇꯝꯗ ꯅꯪꯗꯤ ꯁꯝꯒꯨꯝꯕꯗꯣ ꯅꯪ ꯃꯋꯥ ꯂꯧꯗꯦꯅ
ꯍꯣꯏ ꯅꯥꯔꯒ ꯄꯨꯟꯕꯤꯅꯦ ꯈꯪꯕ꯭ꯔꯥ
ꯑꯥ ꯌꯨꯍꯦꯟꯕꯒꯤ ꯇꯥꯏꯞꯇ ꯇꯧꯕꯅꯦ ꯅꯪꯒꯤ ꯍꯦꯌꯥꯔꯗꯣ
ꯑ ꯑꯩꯅ ꯑꯩ ꯃꯤꯅ ꯑꯗꯨꯃꯥꯏꯅ ꯎꯕ ꯈꯨꯗꯤꯡꯒꯤ ꯑꯩꯉꯣꯟꯗꯀꯣ
ꯎꯝ
ꯅꯍꯥꯟꯁꯨ ꯏꯃꯥꯟꯅꯕ ꯀꯩꯅꯣ ꯈꯨꯟꯒꯤ ꯑꯥ ꯃꯤ ꯑꯃ ꯊꯦꯡꯅꯩꯌꯦꯕꯀꯣ
ꯑꯥ
ꯑꯦ ꯅꯪꯗꯤ ꯏꯃꯥꯟꯅꯕꯤ ꯅꯪꯗꯤ ꯌꯥꯝ ꯍꯣꯡꯈ꯭ꯔꯦ ꯍꯥꯏꯌꯦ ꯍꯦꯛꯇ ꯑꯩꯗꯤ ꯈꯪꯗꯦ ꯁꯛ ꯌꯥꯝ ꯍꯣꯡꯈ꯭ꯔꯦ ꯍꯥꯏ ꯎꯕ ꯈꯨꯗꯤꯡ ꯃꯤ ꯑꯃꯅ ꯎꯔꯦ ꯑꯃꯨꯛ ꯁꯝ ꯐꯪꯉꯦ ꯍꯥꯢꯔꯛ ꯑꯃꯅ ꯎꯔꯦ ꯑꯦ ꯑꯗꯨꯗꯤ ꯊꯥꯏꯅ ꯑꯩꯈꯣꯏ ꯀꯩꯅꯣ ꯀ꯭ꯂꯥꯁꯔꯨꯝꯗ ꯀꯥ ꯐꯝꯃꯤꯟꯅꯕ ꯀꯥꯟꯁꯤ ꯅꯪꯁꯦ ꯑꯩꯉꯣꯟꯗ ꯀꯩꯅꯣꯅꯦ ꯍꯥꯏꯅ ꯌꯥꯝ ꯊꯤꯅ ꯌꯦꯡꯉꯨꯔ ꯂꯩꯕ ꯃꯥꯜꯂꯦꯅꯦ ꯍꯥꯏꯕ ꯅꯠꯇꯦ ꯑꯗꯨꯗꯤ ꯇꯦ ꯍꯧꯖꯤꯛꯀꯥꯟꯗꯤ ꯅꯪ ꯑꯗꯨꯝ ꯈꯔ ꯐꯖ ꯊꯣꯛꯑꯦ ꯈꯣꯠꯂꯦ ꯑꯩ ꯇꯧꯁꯤꯜꯂꯛꯄꯅꯦ ꯈꯪꯕ꯭ꯔꯥ
ꯑꯥ ꯍꯧꯖꯤꯛꯀꯥꯟ ꯅꯪ ꯈꯔ ꯅꯨꯄꯤ ꯌꯥꯝꯅ ꯁꯥꯕ ꯍꯥꯎꯕꯒꯤꯅꯦ
ꯑꯗꯨꯒꯤꯔ ꯅꯠꯇꯕ꯭ꯔꯥꯗꯤ ꯈꯪ ꯑꯗꯨꯒꯤ ꯑꯣꯏꯕꯁꯨ ꯁꯨ ꯑꯣꯏꯗꯕ ꯑꯣꯏꯗꯦꯗ ꯈꯪꯗꯦ ꯑꯩ ꯍꯧꯖꯤꯛꯀꯥꯟꯗꯤ ꯑꯩꯁꯦ
ꯑꯥ
ꯅꯨꯄꯤꯒꯤ ꯅꯨꯄꯤꯒꯤ ꯇꯥꯏꯞ ꯅꯨꯄꯤꯒꯤ ꯃꯑꯣꯡ ꯇꯧꯕ ꯍꯥꯏꯕꯁꯦ
ꯑꯥ
ꯏꯁꯥꯗ ꯌꯥꯝꯅ ꯄꯥꯝꯖꯕ ꯑꯃ ꯄꯣꯛꯑꯦꯕ ꯍꯧꯖꯤꯛ ꯑꯩꯅ ꯃꯥꯏꯒꯨꯝꯕꯗ ꯈꯨꯠꯀꯨꯝꯕ ꯇꯥꯏꯅꯤꯡꯉꯥꯏ ꯄꯩꯔꯒ ꯂꯩꯌꯦ ꯂꯩꯔꯒ
ꯑꯣ ꯑꯁ ꯑꯩꯗꯤ ꯑꯗꯨꯒꯨꯝꯕ ꯂꯩꯗꯦ
ꯍꯥꯏꯕꯗꯤ ꯑꯩꯅ ꯀꯣ ꯄꯥꯏꯅꯤꯡꯗ꯭ꯔꯁꯨ ꯑꯩꯅ ꯂꯩꯔ ꯔꯑꯩ ꯃꯃꯥ ꯊꯝꯕꯗꯣ ꯑꯩꯅ ꯌꯥꯝꯅ ꯏꯁꯥꯗ ꯌꯥꯝꯅ ꯄꯦꯟꯖꯕꯗꯣ ꯈꯪꯕ꯭ꯔꯥ
ꯑꯣ ꯕꯝꯃꯨꯗ꯭ꯔꯣ ꯄꯩꯁꯥꯗꯣ ꯄꯥꯏꯗꯔꯒ ꯑꯗꯨꯝ ꯊꯝꯅꯤꯡꯉꯥꯏ ꯂꯧ
ꯏꯁ ꯑꯩꯅ ꯀꯩꯅꯣ ꯈꯨꯠꯇ ꯁꯪꯅꯤꯡꯉꯥꯏ ꯃꯤꯠꯇ ꯁꯪꯅꯤꯡꯉꯥꯏ ꯂꯩꯔꯒ ꯊꯝꯃꯤ ꯅꯪ ꯎꯄꯥꯏ ꯂꯩꯇꯦ ꯅꯍꯥꯟꯁꯨ ꯃꯥꯏꯗ ꯇꯥꯏꯅꯤꯡꯉꯥꯏꯅꯤ ꯍꯥꯏꯅ ꯑ ꯆꯥꯇꯔꯦꯠꯂ ꯅꯤꯄꯥꯥꯟ ꯆꯅꯤꯄꯥꯟ ꯑꯣꯏꯔꯕꯝꯅꯤ ꯂꯩꯔꯦ
ꯑꯣ
ꯂꯩꯔꯒ ꯊꯝꯃꯦ ꯑꯩꯅ ꯅꯨꯃꯤꯠ ꯑꯍꯨꯝ ꯂꯩꯔꯝꯒꯅꯤ ꯑꯗꯣ ꯑꯩꯈꯣꯏ ꯂꯩꯀꯥꯏꯗ ꯄꯤꯊꯣꯛꯈ꯭ꯔꯝꯅꯤ
ꯑꯁ ꯑꯩꯗꯤ ꯑꯗꯨꯒꯨꯝꯕꯗꯣ ꯇꯩꯕꯁꯨ ꯍꯩꯇꯦꯅꯦ
ꯐꯕꯅꯦ ꯑꯈꯣꯏ ꯑꯩꯁꯨ ꯌꯥꯝ ꯇꯩꯕꯗꯤ ꯄꯥꯝꯗꯦ ꯑꯗꯨꯕꯨ ꯈꯪꯗꯦ ꯃꯤꯅ ꯎꯠꯂꯗꯤ ꯍꯦꯛꯇ ꯀꯩꯅꯣ ꯐꯒꯗꯧꯕ ꯃꯥꯟꯕꯗꯣ ꯈꯪꯕ꯭ꯔꯥ ꯍꯦꯛꯇ ꯂꯩꯊꯕꯤꯅꯦ ꯈꯪ꯭ꯔꯥꯏꯗꯣ ꯑꯩꯗꯣ
ꯁꯤ ꯌꯨꯝꯗ ꯂꯩꯔꯗꯤ ꯃꯥꯏ ꯃꯥꯏ ꯐꯥꯎ ꯇꯥꯅꯤꯡꯗꯦꯗ
ꯌꯥꯌꯦꯅꯦ ꯑꯗꯨꯁꯨ ꯑꯩꯗꯤ ꯉꯛꯇꯗꯤ ꯑꯗꯨꯝ ꯇꯩꯕ ꯈꯣꯠꯄꯁꯦ ꯈꯔ ꯄꯥꯝꯃꯛꯄꯒꯤꯀꯣ
ꯑꯝ
ꯑꯩꯗꯤ ꯏꯁꯥꯗ ꯑꯗꯨꯝ ꯀꯩꯅꯣꯝꯃ ꯇꯩꯕ ꯈꯣꯠꯄꯁꯦ ꯇꯩꯔꯁꯨ ꯏꯁꯥꯗ ꯑꯃ ꯄꯛꯇꯕ ꯑꯃ ꯌꯥꯎꯌꯦꯕ
ꯑꯣ
ꯑꯗꯨ ꯑꯩ ꯇꯨꯡꯔꯝꯗꯥꯏꯗ ꯍꯦꯛꯇ ꯇꯛꯏꯅꯦ ꯈꯪꯕ꯭ꯔꯥ
ꯑꯣ ꯇꯩꯔꯁꯨ ꯀꯣ ꯑꯁ ꯐꯖꯗꯕꯅꯦ ꯑꯩꯗꯤ ꯑꯗꯨꯃꯥꯏꯅ ꯇꯩꯕꯁꯨ ꯇꯩꯕꯒꯤ ꯄꯣꯠ ꯂꯩ ꯁꯤꯡꯁꯨ ꯂꯧꯗꯦ ꯑꯩꯗꯤ
ꯑꯩꯅ ꯅꯨꯡꯗꯥꯡꯗ ꯑꯗꯨꯝ ꯇꯩꯔꯅꯤꯀꯣ ꯑꯩꯗꯤ ꯆꯤꯟꯗꯀ ꯁꯪꯉꯤꯁꯤꯗꯤ ꯅꯪ ꯈꯪꯉꯣꯏ ꯆꯤꯟꯗ ꯈꯛ ꯅꯠꯇꯦ ꯂꯣꯏꯅ ꯁꯪꯉꯦ ꯆꯥꯎꯔ ꯃꯤ ꯀꯩꯅꯣꯈꯣꯏꯅ ꯐꯤꯂꯤꯝ ꯀꯨꯝꯕꯤꯈꯣꯏꯅ ꯁꯪꯉꯤꯗꯣ ꯑꯗꯨꯝ ꯁꯪꯖꯤꯜꯂ ꯇꯨꯝꯃꯦ ꯑꯩ ꯏꯅꯥꯎꯅꯨꯄꯥ ꯑꯃ ꯍꯧꯖꯤꯛ ꯀ꯭ꯂꯥꯁ ꯇꯨꯋꯦꯜ‌ ꯂꯣꯏꯕ ꯑꯃ ꯂꯩꯑꯦꯕ
ꯑꯧ
ꯏꯆꯦ ꯅꯪꯗꯤ ꯑꯌꯨꯛꯇ ꯍꯧꯒꯠꯂꯗꯤ ꯈꯪꯉꯦ‌‌ ꯍꯥꯏ ꯑꯩꯗꯤ ꯅꯨꯡꯗꯥꯡ ꯑꯌꯥꯝꯕ ꯑꯗꯨꯃꯥꯏꯅ ꯇꯩꯌꯦꯕ ꯍꯞꯇꯥꯗ ꯃꯔꯤꯔꯛ ꯃꯉꯥꯔꯛ ꯑꯩꯅ ꯇꯝꯕꯅꯦꯕꯀꯣ ꯀꯩꯅꯣꯗ ꯌꯦꯡꯉꯒ ꯍꯥꯏꯕꯗꯤ ꯂꯨꯍꯣꯡꯕ ꯀꯔꯤ ꯀꯔꯤ ꯍꯔꯥꯎ ꯀꯨꯝꯍꯩ ꯊꯣꯛꯑꯗꯤ ꯇꯩꯅꯤꯡꯕꯗꯨ ꯃꯤꯉꯣꯟꯗ ꯋꯥꯏꯗꯅꯤꯡꯉꯥꯏꯅꯤ ꯍꯥꯏꯅ ꯇꯩꯕꯅꯦꯕ
ꯑꯥ ꯅꯊꯟꯗ ꯇꯝꯕ꯭ꯔ ꯇꯝꯔꯣꯅꯦ ꯑꯗꯣ
ꯍꯣꯏ ꯂꯩꯔꯦ ꯇꯝꯃꯤꯅꯤꯅꯦ
ꯑꯁ ꯌꯥꯝ ꯐꯩꯀꯣ ꯑꯩ ꯑꯗꯨꯒꯨꯝꯕ ꯀꯦꯕ ꯈꯣꯠꯄ ꯍꯩꯇꯦ ꯍꯩꯗꯤ
ꯑꯗꯨꯁꯨ ꯀꯩꯅꯣꯅꯦꯗ ꯑꯩꯅ ꯑꯗꯨ ꯄꯣꯠꯁꯤꯡꯁꯨ ꯈꯔ ꯀꯩꯅꯣ ꯈꯔ ꯀꯩꯅꯣ ꯃꯃꯟ ꯈꯔ ꯍꯣꯡꯕꯒꯒꯣ ꯑꯩꯅ ꯃꯃꯜ ꯑꯗꯨꯝ ꯂꯩꯗꯕꯤꯗ ꯌꯦꯡꯕꯒꯤ ꯂꯩꯗꯕꯤꯗ ꯌꯥꯝ ꯌꯦꯡꯒꯟꯕꯗꯣ ꯍꯣꯏ ꯂꯥꯛ ꯍꯣꯏ ꯌꯥꯝ ꯌꯦꯡꯉꯗꯤ ꯂꯥꯛꯄꯅꯦ ꯑꯗꯨꯝ ꯊꯦꯡꯅꯕꯅꯦꯕ ꯃꯔꯛꯇ
ꯑꯥ
ꯅ ꯆꯥ ꯇꯔꯦꯠ ꯂꯩꯔꯝꯕꯁꯨ ꯑꯩꯈꯣꯏꯅ ꯑꯗꯨꯝ ꯍꯞꯇꯥ ꯑꯃ ꯌꯦꯡ ꯑꯃꯨꯛ ꯂꯡꯌ‌ꯦꯡ ꯆꯥꯝꯃꯔꯤꯒꯨꯝꯕ ꯐꯪꯕ ꯌꯥꯎꯋꯦꯕ
ꯎꯝ
ꯏꯁ ꯅꯣꯏꯅ ꯄꯥꯏꯔꯤꯕ ꯈꯨꯠꯇ ꯈꯣꯡꯗ ꯑꯗꯨꯝ ꯅꯨꯡꯇꯤ ꯅꯤꯇꯤ ꯇꯩꯔꯤꯕꯗꯣ ꯑꯗꯨ ꯐꯥꯎ ꯑꯥ ꯗꯨꯀꯥꯟꯗꯗꯤ ꯆꯥ ꯆꯅꯤ ꯌꯥꯡꯈꯩꯗꯨꯅꯤꯅ ꯐ‌ꯣꯟ ꯌꯦꯡꯃꯟꯕꯒꯤ ꯀꯥꯟꯅꯕ ꯍꯥꯏꯕꯨ ꯑꯩꯅ ꯂꯨꯄꯥ ꯆꯥꯝꯃꯒꯤ ꯀꯨꯟꯒꯨꯝꯕꯒꯤ ꯐꯪꯕꯅꯦ
ꯑꯣ
ꯑꯗꯨꯝ ꯌ‌ꯦꯡ ꯌꯥꯝ ꯌꯦꯡꯕꯒ ꯌꯥꯝ ꯀꯥꯟꯅꯔꯛꯄꯗꯣ
ꯌꯨꯝꯗ ꯂꯩꯔꯗꯤ ꯈꯨꯠꯇ ꯇꯩꯕ ꯑꯗꯨꯒꯨꯝꯕꯗꯣ ꯑꯩꯁ ꯑꯩꯗꯤ ꯀ꯭ꯔꯤꯝꯇ ꯁꯤꯖꯤꯟꯅꯗꯦꯗ ꯃꯄꯥꯟ ꯊꯣꯛꯅꯤꯡꯉꯥꯏ ꯈꯛꯇꯅꯤ
ꯇꯁꯦꯡꯕꯅꯦ ꯗꯨ ꯑꯣꯏꯔꯁ ꯈꯪꯗꯦ ꯑꯩꯗꯤ ꯄꯥꯝꯃꯦ ꯄꯥꯝꯕꯕꯨꯗꯤ ꯌꯥꯝ ꯄꯥꯝꯃꯦ ꯀꯥ ꯍꯦꯟꯅ ꯄꯥꯝꯃꯦ
ꯈꯔ ꯆꯤꯟꯅ